ꯇꯥꯕ꯭ꯔꯣ
ꯑꯣ ꯇꯥꯢꯌꯦ ꯑ ꯁꯤꯁꯇꯒꯤ ꯐꯣꯟ ꯂꯥꯛꯄ ꯉꯥꯏꯔꯝꯕꯅꯦ
ꯑ ꯌꯥꯝ ꯅꯨꯡꯉꯥꯏꯍꯦ
ꯑꯥ ꯅꯨꯡꯉꯥꯏꯕꯅꯦ ꯀꯩ ꯃꯊꯦꯜ ꯇꯧꯔꯒꯦ
ꯍꯋꯥꯏꯅꯦ
ꯑꯣ ꯑꯗꯨꯝ ꯆꯥꯕ ꯌꯥꯝꯒꯅꯤꯗ ꯑꯗꯨꯗꯤ ꯑ ꯑꯗꯨꯏꯗꯤ ꯆꯥꯕ ꯑꯗꯨꯝ ꯍꯧꯔꯝꯒꯅꯤ ꯍꯥꯏꯕ
ꯑꯥ ꯈꯪꯗ ꯍꯥꯎꯕ ꯍꯥꯎꯗꯕ ꯑꯗꯨꯝ ꯄꯪꯁꯥ ꯆꯥꯕꯅꯤ ꯑꯩꯈꯣꯏꯅꯤ ꯅꯪꯒꯤ ꯀꯥꯔꯕꯣ
ꯀꯩꯁ
ꯑꯣ ꯑꯣ ꯀꯥꯏ
ꯑ ꯁꯧꯔꯤ ꯊ ꯍꯣꯡꯒꯦ
ꯑꯥꯎ ꯌꯥꯝ ꯍꯥꯎꯏ
ꯎꯝ ꯍꯥꯎꯕ ꯉꯇ ꯃꯥꯅꯦ ꯃꯥꯅꯦ ꯑꯍꯧꯕ ꯉꯥꯛꯇꯅꯤ ꯁꯤꯁꯇꯔꯒꯤꯁꯨ ꯍꯔꯒꯗꯧ ꯃꯥꯜꯂꯦ
ꯀꯔꯤ ꯀꯔꯤ ꯊꯕꯛ ꯇꯧꯔꯤꯅꯣ ꯍꯧꯖꯤꯛꯀꯥꯟꯁꯦ
ꯎꯝ ꯍꯧꯖꯤꯛꯀꯥꯟꯁꯦ ꯁꯨꯝ ꯀꯩ ꯍꯥꯏꯅꯤ ꯁꯨꯝ ꯇꯧꯕ ꯌꯥꯕ ꯊꯕꯛ ꯁꯨꯝ ꯇꯧꯁꯜꯂꯤ ꯍꯥꯏꯇꯥꯔꯦ ꯌꯨꯝꯒꯤ
ꯑ ꯑ ꯃꯄꯥꯟꯗ ꯂꯩꯕ꯭ꯔꯣ ꯅꯠꯇ꯭ꯔꯒ ꯌꯨꯝꯗ ꯂꯩꯕ꯭ꯔꯣ
ꯑꯥ ꯃꯅꯤꯄꯨꯔꯗ ꯑꯗꯨꯝ ꯂꯩꯗ ꯃꯥꯅꯦ ꯃꯥꯅꯦ ꯁꯤꯁꯇꯔꯗꯤ ꯀꯩ ꯀꯩ ꯀꯃꯥꯏ ꯀꯃꯥꯏ ꯇꯧꯔꯤꯒꯦ ꯍꯧꯖꯤꯛꯀꯥꯟꯁꯤꯕꯣ
ꯍꯧꯖꯤꯛꯀꯥꯟꯁꯦ ꯑꯩ ꯃꯄꯥꯟꯗ ꯂꯩꯌꯦ
ꯑꯣ ꯀꯩ ꯂꯝ ꯑꯣꯏꯗꯣꯏꯅꯣ
ꯆ
ꯅꯠꯇꯦ ꯅꯠꯇꯦ ꯁꯤꯁꯇꯔꯅ ꯍꯧꯖꯤꯛ ꯍꯧꯖꯤꯛ ꯂꯩꯔꯤꯕ ꯀꯩꯅꯣꯗꯣ ꯋꯛ ꯇꯧꯔꯤꯕ ꯍꯥꯏꯒꯗ꯭ꯔꯥ ꯑꯣ ꯌꯥꯝ ꯂꯥꯞ ꯇꯗ ꯑꯗꯨꯗꯤꯖꯤꯒ꯭ꯔꯦ ꯀꯥꯏꯗꯦꯅꯤꯗꯦ
ꯑ ꯍꯣꯏ ꯍꯟꯅ
ꯑꯗꯨꯗꯤ ꯁꯤꯁꯇꯔꯗꯤ ꯕꯤ ꯖꯦ ꯍꯣꯏꯒꯤ ꯂꯩꯀꯥꯏꯗ ꯕꯤ ꯖꯦ ꯎꯅꯗ꯭ꯔꯣ
ꯑ ꯖꯤ ꯇꯥꯎꯗꯦ ꯍꯧꯖꯤꯛꯇꯤ ꯑꯩꯗꯤ ꯑ ꯅꯥꯢꯠ ꯁꯤꯞꯇꯤ ꯆꯠꯇꯦꯕꯀꯣ ꯕꯣ ꯗꯁ ꯃ ꯇꯁ
ꯑꯣ ꯑꯣ ꯅꯨꯡꯉꯥꯏꯔꯨꯔꯣ ꯁꯤꯒꯤꯗꯤ ꯀꯃꯥꯏꯅ ꯇꯧꯒꯦ
ꯅꯨꯡꯉꯥꯏ ꯍꯥꯏꯕ ꯇꯥꯔꯅꯦ
ꯑꯣ ꯑꯣ ꯅꯨꯡꯉꯥꯏꯔꯝꯒꯗꯧꯁꯨ ꯃꯥꯜꯂꯦ ꯈꯟꯕꯗ
ꯎꯝ ꯑꯗꯨꯗ꯭ꯔꯦꯗ ꯅꯪꯗꯤ ꯀꯅꯥ ꯀꯅꯥ ꯂꯩꯕ꯭ꯔꯣ
ꯆ ꯂꯩꯌꯦ
ꯑ ꯑꯣ ꯑꯁꯦ ꯅꯣ ꯀꯦꯔꯣ ꯑꯗꯨꯗꯦ
ꯑ ꯌꯥꯝꯗꯤꯗ ꯑꯍꯨꯝ ꯈꯛꯇꯅꯤ
ꯑ ꯑꯣ ꯌꯥꯝ ꯅꯨꯡꯉꯥꯏꯕ ꯏꯃꯨꯡꯅꯦ ꯑꯗꯨꯗꯤ
ꯑꯦ ꯀꯥꯏ ꯑꯗꯨꯗꯤ ꯃꯥꯏ ꯍꯥꯏꯅꯨꯉꯥꯏ ꯌꯥꯝ ꯅꯨꯡꯉꯥꯏꯕꯗꯤ ꯑꯣꯏꯗꯦ
ꯔꯝꯒꯅꯤ ꯃꯄꯥꯥꯟꯗ ꯑꯃꯁꯁꯨ ꯑꯗꯨꯝ ꯂꯩꯔꯤꯌꯦꯀꯣ
ꯑꯥ ꯂꯣꯏ ꯁꯨꯏ ꯍꯥꯏꯇꯥꯔꯦ ꯁꯤꯇꯒꯤꯗꯤ ꯂꯣꯏ ꯁꯨꯔꯤ ꯁꯤꯗꯒꯤꯁꯨꯀꯣ ꯑꯣ ꯁꯤꯁꯇꯔꯒꯤ ꯋꯥꯔꯤꯍ ꯇꯥꯕ ꯌꯥꯝ ꯅꯨꯡꯉꯥꯏꯅꯤ ꯑꯗꯨꯗꯤ
ꯑꯪꯦꯗ ꯅꯨꯡꯉꯥꯏꯕ ꯅꯨꯡꯉꯥꯏ ꯇꯕꯁꯨ
ꯑ ꯍꯣꯏꯗꯅꯨ ꯑꯋꯥ ꯅꯨꯡꯉꯥꯏ ꯁꯨꯝ ꯍꯥꯏꯅꯕ ꯍꯥꯏꯗꯨꯅꯤ ꯅ
ꯍꯣꯏ ꯍꯣꯏ ꯃꯥꯅꯦ
ꯑ ꯁꯤꯇꯔꯗꯤ ꯋꯥꯔꯜ ꯀꯞꯀꯨꯝꯕ ꯌꯦꯡꯗ꯭ꯔꯣ
ꯄꯀꯥꯕꯤ ꯌꯦꯡꯦ ꯏꯗꯤ ꯀꯌꯥ ꯌꯥꯎꯗꯕ ꯏꯟꯇꯔꯦꯁ ꯀꯣ ꯑꯗꯨ ꯅꯗꯤ ꯌꯥꯎꯕ꯭ꯔꯥ ꯌꯦꯡꯕ꯭ꯔꯣ
ꯑ ꯑꯗꯨꯝ ꯑꯩꯈꯣꯏ ꯃꯔꯛ ꯃꯔꯛꯇꯗꯤ ꯌꯦꯡꯉꯁꯤꯇ ꯌꯥꯝ ꯇꯣꯏꯅꯗꯤ ꯌꯦꯡꯗ꯭ꯔꯦ
ꯑ ꯅꯪꯗꯤ ꯀꯅꯥꯕꯨ ꯁꯞꯄꯣꯔꯠ ꯇꯧꯕ꯭ꯔꯣ
ꯑꯗꯨꯝ ꯂꯣꯏꯅꯗꯤ ꯁꯧꯒꯦ ꯇꯧꯕ ꯃꯔꯨꯏ ꯑꯣꯏꯅ ꯃꯦꯁꯤ ꯍꯣꯏꯒꯤꯅ ꯌꯦꯡꯒꯦ ꯍꯧꯖꯤꯗꯤ ꯇꯅꯥꯒꯤ ꯀꯣ ꯑꯣ ꯁꯤ ꯁꯤꯁꯇꯔꯗꯤ ꯃꯅꯤꯄꯨꯔꯔꯤꯗ ꯊꯣꯛꯂꯛꯇꯕꯗꯤ ꯀꯌꯥꯝ
ꯀꯨꯏꯗ꯭ꯔꯦ ꯆꯍꯤ ꯑꯅꯤ ꯉꯥꯛꯇ ꯉꯥꯏꯔꯤꯦ
ꯑꯣ ꯑꯗꯨꯗꯤ ꯈ꯭ꯔꯤꯁꯃꯥꯁꯀꯨꯝꯕ ꯑꯝꯇ ꯌꯥꯎꯗ꯭ꯔꯦ ꯑ ꯍꯣ ꯑꯁ ꯇꯅꯨꯡꯉꯥꯏꯇꯔꯤ ꯑꯗꯨꯗꯤ
ꯀꯨꯝ ꯁꯤꯗꯤ ꯈꯪꯗꯦꯅꯦ ꯈ꯭ꯔꯤꯁꯃꯥꯁꯇ ꯆꯠꯀꯦꯔꯥ ꯍꯥꯏꯅꯨꯝ ꯊꯣꯛꯂꯛꯀꯦꯔꯥ ꯍꯥꯏꯅ ꯈꯟꯕ ꯑꯩꯁꯨ ꯀꯣ ꯎ ꯑꯗꯨꯗ꯭ꯔꯦ
ꯑꯣ ꯈꯜꯂꯗꯤ ꯁꯤꯗ ꯊꯣꯛꯂꯛꯄꯅꯗꯤ ꯐꯩꯀꯣ
ꯍꯣꯏ ꯍꯣꯏ ꯐꯥꯕꯅꯤ
ꯁꯤ ꯇꯃꯤ ꯅꯥꯗꯨꯣꯏꯁꯤꯕꯨ ꯀꯃꯥꯏꯅ ꯇꯧꯒꯦ
ꯅꯨꯡꯉꯥꯏꯌꯦ ꯑꯗꯨ ꯑꯁꯞꯃꯟꯕꯒꯤꯀꯣ ꯈꯔꯗꯤ ꯍꯛꯆꯥꯡ ꯀꯥꯏꯩꯅꯣ ꯑꯦꯅꯔꯖꯤ ꯌꯥꯎꯗꯕꯅ ꯇꯧꯋꯤꯅꯦ
ꯑꯣ ꯆꯤꯟꯖꯥꯛꯇꯤ ꯃꯥꯟꯅꯕ꯭ꯔꯣ ꯀꯃꯥꯏꯅ ꯍꯥꯎꯕ꯭ꯔꯣ ꯃꯣꯏ ꯆꯖꯥꯛ ꯁꯥꯎꯂꯣꯝꯒꯤ ꯆꯤꯟꯖꯥꯛꯁꯤꯕꯨ
ꯑ ꯆꯤꯟꯖꯥꯛ ꯆꯤꯟꯖꯥꯛꯁꯨ ꯍꯣꯏ ꯑꯩꯈꯣꯏꯅ ꯆꯥꯕ ꯃꯅꯤꯄꯨꯔꯗ ꯆꯥꯕꯒꯨꯝꯕꯁꯨ ꯌꯥꯝ ꯂꯩ ꯑꯗꯨꯕꯨ ꯇꯥꯡꯕꯀꯣ
ꯑ
ꯃꯈꯣꯏꯅ ꯊꯣꯡꯕꯗꯤ ꯆꯥꯕ ꯌꯥꯗꯦꯗ
ꯑꯣ ꯍꯣꯏ ꯍꯥꯏꯅꯩꯌꯦ ꯑꯗꯨꯃꯥꯏꯅ
ꯍꯣꯏ ꯍꯥꯏꯅꯗꯤꯌꯦ ꯃꯁꯂꯥꯒ ꯌꯥꯝꯃꯀ ꯀꯣ ꯊꯥꯎꯒ ꯃꯁꯂꯥꯒ ꯌꯥꯝꯃꯟꯕꯒꯤ ꯆꯥꯕ ꯍꯥꯏꯅꯗꯦ ꯑꯩꯈꯣꯏꯅꯤ ꯑꯩ ꯐꯣꯏ ꯅꯁꯥ ꯅꯥ ꯑꯗꯨꯝ ꯊꯣꯡꯉꯒ ꯆꯥꯏ
ꯑꯥ
ꯑꯗꯨꯅ ꯌꯥꯝꯟꯅ ꯍꯑꯣ
ꯑꯣ ꯍꯣꯏ ꯑꯗꯨꯕꯨꯗꯤ ꯍꯧꯔꯒꯗꯤ ꯑꯩꯈꯣꯏꯕꯣꯏ ꯑꯩꯈꯣꯏ ꯀꯔꯤꯗꯤ ꯃꯥꯟꯅꯗꯕꯅꯤꯅꯀꯣ ꯎ ꯀꯩꯅꯣꯝꯇ ꯍꯪꯖꯒꯦꯅꯦ ꯁꯤꯁꯇꯔ ꯑꯩꯈꯣꯏꯒꯤ ꯇꯥꯃꯤꯜ ꯅꯥꯗꯨꯁꯦ ꯀꯩꯅꯣꯒꯤꯗꯣ ꯅꯠꯇ꯭ꯔꯣ ꯔꯥꯃꯦꯁ꯭ꯏꯔꯝꯒ ꯂꯩꯕꯗꯣ ꯑꯗꯨꯝ ꯑꯣꯏꯔꯣꯏꯗꯣꯏ ꯅꯠꯇ꯭ꯔꯣ ꯑꯣ ꯁꯤꯁꯗꯤ ꯀꯣꯏꯕ ꯀ ꯆ ꯑꯗꯨ ꯃꯇꯣꯟꯗꯣ ꯀꯩꯅꯣꯝ ꯍꯥꯏꯇꯥꯔꯅꯦ ꯂꯝꯗꯣ ꯀꯩꯅꯣ ꯃꯃꯤꯡꯗꯣ ꯀꯥꯎꯈ꯭ꯔꯦ ꯑꯃ ꯁꯤ꯭ꯔꯤ ꯂꯪꯀꯥꯗ ꯀꯩꯅꯣꯝꯃ ꯆꯠꯈꯤꯕ ꯌꯥꯕꯗꯣ ꯊꯥꯡꯅꯕ꯭ꯔꯥꯒ ꯂꯣꯏꯕꯗꯣ
ꯑꯗꯨ ꯑꯩ ꯈꯪꯗꯦꯅꯦ
ꯑꯣ ꯇꯥꯃꯤꯜ ꯅꯥꯗꯨꯅ ꯀꯩꯅꯣꯝꯗꯤ ꯑꯣꯏꯕꯅꯦ ꯁꯤꯗ ꯑꯩꯁꯨ ꯅꯤꯡꯁꯤꯡ ꯅꯤꯡꯁꯤꯡꯗ꯭ꯔꯦ
ꯑꯥ
ꯒꯤ ꯂꯝꯂ ꯀꯩꯅꯣ ꯑꯣꯏꯕꯗꯣ ꯑꯦ ꯄꯤ ꯖꯦ ꯑꯕꯗꯨꯜ ꯀꯂꯥꯝ ꯍꯣꯏꯒꯤ ꯂꯝꯂ ꯀꯩꯅꯣꯝ ꯑꯣꯏꯕꯗꯣ
ꯑꯥ ꯑꯥ
ꯑꯣ ꯑꯗꯣꯝꯗꯣ ꯌꯥꯝ ꯐꯖꯩ ꯍꯥꯏꯅꯕ ꯑꯗꯨꯏ ꯃꯇꯣꯟꯗꯣ ꯑꯗ ꯁꯤꯁꯇꫪ ꯆꯠꯂꯕ꯭ꯔꯥꯅ ꯍꯪꯉ
ꯑ ꯑꯗꯨꯗꯤ ꯆꯠꯇ꯭ꯔꯤ ꯑꯩꯗꯤ
ꯑꯣ ꯁꯤꯁꯇꯁꯨ ꯂꯩꯖꯦ ꯁꯤꯇꯤ ꯁꯤꯇꯤ ꯑꯣꯏꯗꯣꯏꯔꯥ ꯅꯠꯇ꯭ꯔꯥ ꯁꯤꯇꯤꯗ ꯑꯣꯏꯗꯣꯏꯔꯥ ꯅꯠꯇ꯭ꯔꯒ ꯀꯩ ꯍꯥꯏꯗꯤ ꯚꯤꯂꯦꯖꯀꯨꯝꯕ ꯑꯣꯏꯗꯣꯏꯔꯥ
ꯑꯥ ꯁꯤꯇꯤꯗꯅꯤ
ꯑꯣ ꯁꯤꯇꯤꯁꯦ ꯇꯥꯃꯤꯜ ꯅꯥꯗꯨꯒꯤꯗꯤ ꯀꯩꯅꯣ ꯑꯣꯏꯔꯝꯒꯅꯤꯀꯣ ꯆꯦꯟꯅꯥꯏ ꯀꯣ
ꯍꯁꯦ ꯅꯥꯏ ꯅ
ꯑꯣ ꯃꯤꯅꯒꯤ ꯑꯗꯨꯝ ꯐꯕ꯭ꯔꯣ ꯁꯤꯁꯇꯔ ꯍꯈꯣꯏ ꯂꯩꯕꯁꯦ
ꯍꯣꯏ ꯍꯣꯏ ꯃꯤ ꯌꯥꯝ ꯐꯥꯏꯌꯦ ꯃꯌꯥꯟꯁꯤꯡ ꯃꯌꯥꯡꯁꯤꯡꯁꯨ ꯑ ꯑꯁꯨꯃꯥꯏꯅ ꯑꯗꯨꯝ ꯅꯨꯡꯁꯤꯅ ꯂꯂꯦ ꯌꯥꯝ ꯐꯩ ꯃꯤꯁꯤꯡꯁꯦ
ꯑꯣ ꯃꯩꯇꯩ ꯃꯆꯥꯒꯗꯤ ꯀꯌꯥꯝ ꯂꯩꯒꯦ ꯁꯤꯗ
ꯃꯇ ꯃꯈꯀꯕꯣ ꯑꯣꯗꯦꯗꯥꯛ ꯑꯦꯒꯤꯗꯤ ꯍꯣꯏ ꯊꯗ ꯊꯁꯨ ꯊꯦꯡꯅꯗꯦ ꯃꯩꯇꯩ ꯅꯨꯄꯥꯕꯨ ꯃꯩꯇꯩ ꯃꯆꯥꯗꯨꯣ ꯑꯩ ꯁꯨꯊꯦꯡ ꯊꯦꯡꯅꯗ꯭ꯔꯤ ꯇ
ꯑꯣ ꯑꯗꯨꯗꯤ ꯂꯩꯇ꯭ꯔꯦ ꯍꯥꯏꯕꯅꯤꯗ ꯀꯣ
ꯑꯩꯗꯤ ꯂꯩꯔꯝꯒꯅꯤꯅ ꯑꯩꯈꯣꯏꯅ ꯊꯦꯡꯅꯗꯕꯩ ꯑꯣꯏꯔꯝꯅꯤ
ꯑꯣ ꯑꯗꯨꯗꯤ ꯁꯤꯁꯇꯔꯗꯤ ꯑ ꯑꯗꯨꯣ ꯑꯌꯥꯝꯕ ꯃꯇꯝꯗ ꯀꯩꯅꯣ ꯂꯩꯔꯝꯃꯅꯤ ꯑꯗꯨꯗꯤ ꯁꯤꯁꯇꯔꯁꯤ ꯀꯩꯅꯣ ꯑꯣꯏꯗꯣꯏꯔꯥ ꯍꯣꯇꯦꯜꯒꯨꯝꯕ ꯑꯣꯏꯗꯣꯏꯔꯥ
ꯍ ꯅꯗꯁ ꯀꯣ ꯂꯩꯕꯗꯤ
ꯇꯤꯆꯔ ꯑꯣꯏꯔꯕꯗꯤ
ꯑ ꯇꯤꯆꯔꯁꯨ ꯑꯣꯏꯗꯦꯗ ꯑꯗꯨ ꯑꯉꯥꯡꯁꯤꯡꯕꯨ ꯌꯦꯡꯁꯤꯟꯕꯀꯣ ꯍꯣꯏ ꯇꯆꯔ ꯃꯗꯤꯅ ꯇ
ꯁꯤꯁꯇꯔꯒꯤꯦ ꯀꯩꯅꯣ ꯑꯣꯏꯗꯣꯏꯣ ꯒꯣꯔꯃꯦꯟ ꯁ꯭ꯀꯨꯜ ꯑꯣꯏꯗꯣꯏꯔ ꯅꯠꯇ꯭ꯔꯒ ꯄ꯭ꯔꯥꯏꯕꯦꯠꯀꯨꯝꯕ ꯑꯣꯏꯗꯣꯏꯔꯥ
ꯄꯥꯏꯕꯠꯅꯤ
ꯑꯣ ꯑꯗꯨꯝ ꯄꯤ ꯑꯗꯨꯅꯨꯡ ꯐꯖꯕ꯭ꯔꯣ ꯀꯃꯥꯏꯅ
ꯍꯣꯏ ꯌꯥꯝ ꯐꯖꯥꯏ
ꯑꯁꯗꯗꯤ ꯌꯥꯝ ꯐꯖꯩ ꯍꯥꯏꯖ꯭ꯔꯗꯤ ꯌꯥꯝ ꯌꯥꯝꯃꯝꯗꯧ ꯃꯥꯜꯂꯦ
ꯁꯨꯝ ꯐꯖꯥꯏ ꯍꯥꯏꯕ ꯇꯥꯔꯦ ꯍꯣꯏ
ꯑꯣ ꯐꯖꯩ ꯍꯥꯏꯕꯁꯤꯔꯣ ꯌꯥꯎꯔꯦꯕ
ꯑꯣ ꯃ
ꯑꯣ ꯋꯥꯀꯤꯒ ꯋꯥꯔꯤꯅꯤ ꯀꯌꯥ ꯁꯥꯡꯒꯦ ꯁꯤ ꯆꯔꯣꯏꯈꯤꯗꯦ
ꯌꯥꯝ ꯁꯥꯡꯗꯗ
ꯇꯥꯏ ꯀꯣ
ꯍꯧ ꯇꯥꯏꯌꯦ ꯁꯤꯁꯇꯔꯣꯏꯒꯤ ꯋꯥꯒꯦ ꯋꯥꯔꯗꯣ ꯍꯥꯏꯔꯛꯇ꯭ꯔꯤ ꯃꯥꯜꯂꯦ
ꯀꯔꯦꯕ
ꯑꯣ ꯁꯤꯁꯇꯔꯣꯏꯒꯤ ꯋꯀꯤꯡ ꯑꯋꯥꯔꯗꯣ ꯅꯣꯡꯃꯗ ꯑꯗꯨꯝ ꯍꯥꯏꯗꯤ ꯑꯩꯠꯃꯨꯛ ꯑꯣꯏꯕ꯭ꯔꯥ ꯅꯠꯇ꯭ꯔꯒ ꯁꯚꯦꯟꯃꯨꯛ ꯑꯣꯏꯕ꯭ꯔꯥ
ꯑ ꯑ ꯑꯦ ꯑꯩꯠ ꯊꯥꯔꯇꯤꯗꯣꯝꯗ ꯆꯠꯂꯦ ꯐꯥꯏꯚ ꯊꯥꯔꯇꯤꯒꯨꯝꯗ ꯍꯜꯂꯑ
ꯑꯣ ꯑꯗꯨꯝ ꯉꯗꯤꯛ ꯑꯗꯨꯝ ꯑꯩꯠ ꯅꯥꯏꯟꯒꯤ ꯃꯌꯥꯅꯤꯅꯦꯣ ꯀꯣ ꯑꯗꯨꯗꯤ ꯀꯣ ꯑꯣ ꯑꯗꯨꯝ ꯁꯥꯡꯕꯗꯤ ꯆꯤꯡꯉꯦꯀꯣ
ꯍꯣꯏ ꯁꯥꯡꯖ ꯁꯥꯡ ꯍꯣꯏ ꯑꯗꯨꯗ ꯑꯣꯀꯦ ꯋꯥꯔꯁꯦ ꯃꯥꯡ ꯗꯦꯇ ꯃꯇꯥꯡꯗ ꯗꯤꯤ ꯇꯥꯏꯃꯤꯡꯗꯒꯤ ꯌꯥꯝ ꯐꯥꯏꯅ
ꯑꯥ
ꯉꯟꯕꯒꯤꯀꯣ ꯉꯟꯅ ꯍꯜꯂꯛꯄꯒꯤ ꯄꯨꯡ ꯃꯉꯥ ꯃꯈꯥꯏ ꯑꯗꯨꯒꯨꯝꯕ ꯍꯜꯂꯛꯄꯅꯦꯕ
ꯑꯥ
ꯑꯗꯨꯒꯨꯝꯗꯩ ꯑꯗꯨ ꯑꯁꯤꯗꯗꯤ ꯄꯨꯡ ꯇꯔꯦꯠ ꯎꯝ ꯄꯨꯡ ꯇꯔꯦꯠ ꯑꯗꯨꯗꯥꯋꯥꯏꯗ ꯃꯥꯟꯕꯅꯤꯒ ꯀꯣ
ꯑꯥ
ꯑꯗꯨ
ꯑꯣ ꯎꯇꯗꯗꯅ ꯃꯪꯅꯤ ꯏꯕ
ꯍꯣꯏ ꯃꯅꯤꯄꯨꯔꯗꯤ ꯌꯥꯝ ꯉꯟꯅ ꯉꯟꯅ ꯃꯥꯃꯤꯅ
ꯑꯥ
ꯑꯁꯤꯗꯗꯤ ꯌꯥꯝ ꯊꯦꯡꯅ ꯃꯥꯡꯅꯕ
ꯑꯣ ꯑꯗꯨꯣꯗꯤ ꯁꯤꯁꯇꯔ ꯃꯣꯏꯗꯤ ꯃꯔꯣꯔꯣꯟꯁꯦ ꯀꯔꯤ ꯑꯣꯏꯒꯦ ꯃꯣꯏ ꯃꯔꯨꯔꯣꯟꯗꯤ ꯀꯔꯤ ꯑꯣꯏꯔꯦ ꯇꯥꯃꯤꯜꯒꯤꯗꯤ ꯑ
ꯃꯣꯏꯒꯤ ꯂꯦꯡꯒ꯭ꯋꯦꯖꯁꯦ ꯀꯩ ꯑꯣꯏꯒꯦꯕ
ꯑꯣ ꯑꯣ ꯍ ꯇꯝ ꯑꯈꯥ ꯇꯅꯥ ꯇ ꯇꯥꯃꯤꯜ ꯅꯥꯗꯨꯒꯤ ꯂꯦꯡꯒ꯭ꯋꯦꯖꯁꯦ ꯑꯩꯅ ꯈꯥꯡꯕꯁꯨ ꯌꯥꯝ ꯋꯥꯏ ꯌꯥꯝ ꯌꯥꯝ ꯂꯨꯑꯦ ꯈꯪꯁꯨ ꯈꯥꯡꯗ꯭ꯔꯦ ꯑꯩꯈꯣꯏꯗꯤ
ꯑꯣ ꯑꯗꯨꯝ ꯁꯤ ꯆꯔꯅꯤ ꯑꯗꯨ ꯏꯪꯂꯤꯁꯇ ꯑꯗꯨꯝ ꯋꯥꯔꯤ ꯁꯥꯟꯅꯔꯦ ꯑꯣ ꯑꯗꯨꯗꯤ ꯇꯥꯕꯤꯜꯗꯤ ꯈꯔ ꯂꯨ
ꯇꯥꯕꯤ ꯈ ꯈꯦꯔ ꯂꯣꯏꯋꯦ ꯍ
ꯁꯤꯁꯇꯔ ꯍꯧꯖꯤꯛ ꯈꯔ ꯈꯗꯤ ꯍꯩꯔꯕ ꯅꯠꯇ꯭ꯔꯣ
ꯍꯥꯏꯗꯗ
ꯀꯨꯏꯗꯦ ꯀꯨꯏꯗꯦ ꯀꯩꯅꯣ ꯁꯤꯁꯇꯔꯗ ꯂꯩꯁꯦ
ꯎ ꯀꯨꯏ ꯀꯨꯏꯗꯣꯏꯗ ꯌꯥꯝꯅ ꯆꯍꯤ ꯑꯅꯤ ꯁꯨꯒꯗꯧꯔꯦ ꯁꯨꯗꯤ
ꯑꯥ ꯑꯝꯇꯪ ꯋꯥꯏꯑꯦꯕꯀꯣ ꯇꯝꯕ
ꯍꯥꯥ
ꯍꯥꯏꯗꯤ ꯇꯥꯕꯤꯒꯤ ꯂꯩꯒꯣꯏꯁꯤꯕꯨ ꯈꯔꯗꯤ ꯇꯝꯕꯗ ꯋꯥꯏ ꯍꯥꯏꯕꯅꯦꯕ ꯑꯗꯨꯅ ꯍꯥꯏꯕꯗꯤ
ꯑꯥ ꯍꯣꯏ ꯌꯥꯝꯃꯃꯛꯑꯕꯅꯤ ꯌꯥꯝ ꯂꯨꯕꯅꯤ
ꯑꯥ
ꯀꯩ ꯇꯧꯔꯤꯅꯣ ꯍꯧꯖꯤꯛꯁꯦ
ꯁꯣꯏꯗꯣꯛꯄ ꯇꯧꯗ꯭ꯔꯦꯅ ꯁꯤꯁꯇꯔ ꯇꯨꯝꯃꯝꯗꯥꯏꯒꯤ ꯁꯨꯝ ꯂꯩꯔꯝꯃꯤꯁ ꯆꯗꯤ
ꯑꯝ
ꯀꯁꯤ ꯁꯗꯤ ꯑꯣ ꯁꯤꯇꯔꯗꯤ ꯀꯌꯥꯝ ꯈꯪꯅꯕ ꯀꯌꯥꯝ ꯃꯤ ꯑꯅꯧꯕꯗꯤ ꯀꯌꯥꯝ ꯈꯪꯅꯔꯒꯦ ꯍꯥꯏꯒꯦ ꯇꯧꯕ
ꯑꯅꯦ ꯈꯉꯕ ꯆ ꯂꯩꯀꯦ
ꯑꯣ ꯊꯦꯡꯅ ꯊꯦꯡꯅꯕꯅꯦꯕ ꯅꯠꯇ꯭ꯔꯥ
ꯑ ꯅꯈꯦ ꯀ ꯔꯕ ꯅꯪꯁꯦ
ꯑ ꯍꯥꯏ ꯑꯉꯥꯡꯅꯤꯅ ꯁꯤꯇ ꯑꯗꯨꯚꯥꯏꯅ ꯈꯟꯕꯤꯒꯅꯨ ꯑ ꯀꯔꯣꯕꯨꯛꯇ ꯀꯥꯏꯔꯤꯌꯦ ꯁꯍꯤꯁꯦ ꯇ꯭ꯋꯦꯟꯇꯤꯁꯃꯨꯛꯅꯤ ꯍꯥꯏ ꯇ꯭ꯋꯦꯟꯇꯤ ꯁꯦꯔꯤꯁꯇꯤ ꯍꯥꯏꯇꯥꯥꯔꯦ ꯁ ꯃꯤꯡꯁ ꯀꯩꯅꯣꯗꯤ ꯄꯜꯂꯔꯣꯏꯒꯦ ꯑꯦꯛꯖꯦ ꯁꯤꯁꯇꯔꯗꯤ ꯊꯥꯔꯇꯤ ꯑꯣꯏꯗꯣꯏꯔꯥ
ꯍꯣꯏ ꯁꯥꯇꯤ ꯁꯣꯗꯧꯔꯦ
ꯑꯣ ꯍ ꯄꯩꯌꯥꯖꯤꯕꯂꯥꯤꯗ ꯑꯩꯈꯣꯏꯗꯒꯤ ꯌꯥꯝ ꯈꯦꯠꯅꯕ ꯅꯠꯇꯦ
ꯑꯩꯈꯣꯏꯗꯤ ꯂꯩꯁꯥꯕꯤ ꯑꯔꯤꯕ ꯍꯥꯏꯕ ꯇꯥꯔꯦ ꯑꯩꯈꯣꯏꯗꯤ
ꯑꯣꯏꯔꯛꯀꯗꯧꯔꯦ ꯁꯤꯇꯔ ꯍꯣꯏꯒꯤ ꯆꯍꯤ ꯃꯇꯥꯡꯗꯣ
ꯎꯝ
ꯍꯣꯏ ꯑꯗꯨ ꯁꯤ ꯊꯥꯗꯧꯕꯗꯤ ꯆꯍꯤꯗ ꯂꯦꯞꯄ ꯌꯥꯄꯣꯠꯇꯦ
ꯃꯥꯅꯦ ꯃꯥꯅꯦ
ꯑ
ꯅꯪ ꯁꯣꯕ꯭ꯔꯣ ꯑꯅꯗ
ꯑꯣ ꯅꯇꯣꯟꯁꯦ ꯈꯔ ꯐꯨꯟꯕ ꯑꯗꯨꯒꯤꯅꯤꯗ
ꯑꯣ ꯌꯥꯝ ꯁꯥꯕ ꯀꯥꯟꯗꯅꯨꯡ ꯁꯨꯔꯒꯤ ꯅꯨꯡꯉꯥꯏꯗꯕ ꯑꯁꯤꯅꯁꯨ
ꯑꯣ ꯍꯤꯁꯇꯔꯤꯁꯨ ꯅꯨꯡꯁꯥ ꯁꯛꯒꯅꯣ ꯇꯧ ꯅꯣꯡ ꯆꯨꯗꯕ꯭ꯔꯣ ꯍꯧꯖꯤꯛꯀꯥꯟꯁꯦ
ꯍꯣꯏ ꯅꯪꯁꯨ ꯁ ꯁꯨꯕꯤꯗꯤꯅꯦ ꯉꯥꯏꯔꯥ ꯂꯩꯕꯅꯦ ꯑꯩꯁꯦ
ꯁꯤꯗꯤ ꯃꯣꯏꯁꯦ ꯏꯁꯤꯡꯒꯣ ꯄꯥꯜꯂꯒ ꯁꯃꯨꯗ꯭ꯔꯗ ꯄꯥꯜꯂꯕꯗꯤ ꯑꯣꯏꯇꯥꯏꯅꯦ
ꯎꯝ
ꯑꯩꯈꯣꯏ ꯁꯣꯝꯗꯁꯨ ꯆꯨꯗꯦꯁꯦ ꯃꯅꯤꯄꯨꯔꯤꯗꯁꯨ ꯏꯁꯤꯡ ꯌꯥꯝ ꯅꯣꯡ ꯌꯥꯝ ꯇꯥꯡꯗꯁꯨ ꯎꯏ
ꯑ ꯂꯧꯒꯨꯝꯕ ꯇꯧꯕ꯭ꯔꯥ ꯅꯈꯣꯏꯁꯦ
ꯑ ꯇꯧ ꯏꯁ ꯑꯗꯨꯒ ꯏꯁꯤꯡꯒꯤ ꯎꯝ ꯑꯗꯨꯝ ꯆꯠꯂꯦ ꯑꯩꯈꯣꯏ ꯆꯍꯤ ꯈꯨꯗꯤꯡꯒꯤ ꯑꯗꯨꯝ ꯌꯥꯎꯋꯦ ꯍꯥꯏꯇꯥꯔꯦ ꯁꯤꯁꯨ
ꯑꯥ
ꯁꯤꯁꯇꯔ ꯍꯣꯏꯒꯤꯗꯤ ꯀꯩꯅꯣ ꯇꯧꯕ ꯁꯤꯁꯇꯔ ꯍꯣꯏꯒꯤꯁꯨ ꯎꯕ꯭ꯔꯣ
ꯃꯖꯦꯗ
ꯇ
ꯍ ꯁꯤꯁꯇꯔꯗꯤ ꯀꯣꯀꯣꯏꯕꯒꯨꯝꯕ ꯆꯠꯇ꯭ꯔꯣ ꯇꯥꯃꯤꯜ ꯅꯥꯗꯨꯒꯤ ꯁꯃꯨꯗ꯭ꯔ ꯍꯥꯏꯒꯗ꯭ꯔꯥ ꯃꯣꯏꯒꯤ ꯕꯤꯁ ꯍꯥꯏꯒꯗ꯭ꯔꯥ
ꯑ ꯕꯤꯁ ꯀ ꯍꯣꯏ ꯇꯂꯦ
ꯖ ꯑꯗꯨꯝ ꯐꯖꯔꯛꯄꯗꯤ ꯈꯜꯂꯦ ꯃꯣꯏꯒꯤ ꯀꯩꯅꯣꯗꯨꯀꯣ
ꯍꯣꯏ ꯌꯥꯝ ꯐꯖꯩ ꯌꯥꯝ ꯆꯥꯎꯅꯀꯣ ꯃꯤꯁꯨ ꯌꯥꯝ ꯕ ꯑꯗꯣ ꯀꯔꯤ ꯀꯔꯤꯔꯥ ꯑꯗꯨ ꯌꯥꯝꯃꯤ ꯍꯥꯏꯅꯤꯡꯉꯥꯏ ꯍꯥꯏꯕꯁꯨ ꯉꯝꯗꯦ
ꯑꯁ ꯑꯗꯨꯗꯤ ꯐꯖꯕꯒꯤ ꯆꯥꯡꯁꯤ ꯌꯥꯝꯅ ꯂꯩꯈ꯭ꯔꯦ ꯑꯣꯏ ꯌꯥꯝ ꯌꯥꯝꯈ꯭ꯔꯦꯕꯒꯤꯗꯤ